ꯍꯜꯂꯣ ꯍꯜꯂꯣ
ꯍꯜꯂꯣ ꯇꯥꯕꯤꯕ꯭ꯔꯣ
ꯑꯧ ꯇꯥꯝꯕꯤꯌꯦ ꯀꯩꯗꯧꯔꯕꯂꯤꯅꯣ
ꯑꯩꯁꯦ ꯌꯥꯝ ꯅꯨꯡꯉꯥꯏꯕ ꯑꯃ ꯇꯧꯔꯦ ꯍꯥꯏꯕ ꯍꯧꯖꯤꯛꯇꯣ ꯑꯩꯈꯣꯏꯒꯤꯅꯦ ꯑꯦꯛꯖꯥꯝ ꯊꯥꯗꯧꯕꯒꯤ ꯂꯩꯕꯁꯦ ꯁꯤꯒꯤꯁꯤꯗꯅꯦ ꯑꯩꯈꯣꯏꯒꯤ ꯁꯥꯔ ꯑꯃ ꯂꯩꯌꯦ ꯃꯥꯅꯅꯦ ꯑꯩꯈꯣꯏꯒꯤ ꯏꯝꯄꯣꯔꯇꯦꯟꯗꯣ ꯄꯤꯊꯣꯔꯛꯑꯦ ꯍꯥꯏꯕ ꯑꯗꯨꯗꯣ ꯎ ꯁꯤ ꯌꯥꯝ ꯍꯔꯥꯎꯔꯦꯃꯦ ꯅꯪ ꯍꯔꯥꯎꯗ꯭ꯔꯣ
ꯑꯩꯁꯨ ꯌꯥꯝ ꯍꯔꯥꯎꯋꯦ ꯈꯕ ꯃꯥꯒꯤꯗꯣ ꯀꯩꯅꯣ ꯅꯠꯇ꯭ꯔꯣ ꯃꯦꯝ ꯑꯅꯧꯄꯤ ꯃꯥꯒꯤ ꯃ ꯃꯈꯣꯟ ꯉꯥꯡꯕꯗꯨ ꯇꯥꯗꯕꯤ ꯃꯥꯒ ꯄꯨꯟꯕꯗꯨ ꯅꯠꯇ꯭ꯔꯥ
ꯑꯄꯨꯟꯕꯗꯨꯅꯦ ꯑꯗꯨꯅꯦ ꯄꯦꯄꯔꯗꯣ ꯈ꯭ꯋꯥꯏ ꯌꯥꯝꯗꯣꯏꯅꯦꯕ ꯁꯕꯦꯟꯇꯤ ꯃꯥꯔꯛꯀꯤꯅꯦꯕ ꯈꯪꯕ꯭ꯔꯥ ꯑꯗꯨꯗꯨꯅꯅꯦ ꯃꯥꯅ ꯑꯗꯨ ꯃꯔꯨ ꯑꯣꯏꯕ ꯈꯔꯗ ꯄꯤꯊꯣꯛ ꯊꯣꯔꯛꯑꯒꯗꯤ ꯑꯩꯈꯣꯏ ꯄꯥꯕꯗ ꯂꯨꯗ꯭ꯔꯦꯗꯅ ꯂꯥꯏ ꯄꯥꯕ ꯉ ꯈꯩꯅ ꯐꯖ ꯄꯥꯕꯤꯔꯅꯤ ꯄꯥ ꯉꯝꯃꯣꯏꯗꯕꯩꯗꯨꯅ ꯅ꯭ꯔꯁꯨ ꯑꯉꯝꯕꯈꯩꯗꯨ ꯄꯨꯜꯂꯞ ꯐꯨꯜ ꯄꯥꯔꯒꯗꯤ ꯐꯠꯇ꯭ꯔꯥ
ꯎꯝ ꯉꯁꯥꯏ ꯅꯪꯅ ꯑꯩ ꯀꯥ ꯗ ꯂꯥꯛꯑꯒ ꯅꯪꯅ ꯍꯨꯟꯗꯣꯛꯑꯝꯕ ꯆꯦꯗꯣ ꯑꯗꯨꯒꯤꯗꯨ ꯅꯠꯇ꯭ꯔꯥ
ꯃꯥꯅꯦ ꯑꯗꯨꯒꯤꯗꯨꯅꯦ ꯑꯗꯨꯗ ꯌꯥꯎꯕꯈꯩ ꯅꯪ ꯄꯁꯤꯜꯂꯣ ꯍꯧꯔꯣ
ꯄꯁꯂꯦꯅꯤ ꯁꯥꯔꯅ ꯃꯦꯟꯁꯟ ꯇꯧꯕꯈꯩ ꯈꯛꯇꯪ ꯄꯥꯔꯅꯤ ꯑꯩ
ꯑꯣ ꯁꯥꯔꯒꯤꯗꯣ ꯑꯣꯏꯅ ꯅꯪ ꯀꯩꯅꯣ ꯇꯧꯔꯅꯦꯕ ꯑꯗ ꯁꯥꯔꯒꯤꯗꯨ ꯈꯛꯇ ꯑꯣꯏꯅ ꯄꯥꯔꯁꯦ
ꯁꯥꯔꯒꯤꯗꯨꯁꯨ ꯑꯗꯨꯝ ꯁꯚꯦꯟꯇꯤꯗꯤ ꯀꯥꯟꯗꯧ ꯃꯥꯜꯂꯦ ꯈꯜꯂꯤ ꯍꯥꯏꯗꯤ ꯇꯣꯄꯤꯛ ꯃꯌꯥꯝꯗꯣ
ꯃꯥꯅꯦ ꯁꯚꯦꯟꯇꯤꯒꯤꯅꯦ ꯅꯠꯇꯦ ꯍꯧꯖꯤꯛꯀꯤꯅꯦ ꯃꯦꯝꯒ ꯁꯥꯔ ꯑ ꯍꯧꯖꯤꯛꯀꯤ ꯃꯔꯨꯑꯣꯕ ꯈꯩꯗꯣ ꯂꯣꯏꯅ ꯊꯥꯔꯛꯑꯦꯗꯅ
ꯍꯣꯏ ꯑꯗꯣ ꯃꯦꯝꯒꯤꯗꯨꯁꯨ ꯌꯥꯎꯋꯦꯕ ꯌꯥꯎꯋꯦꯕ ꯑꯩ ꯆꯦꯛ ꯇꯧꯔꯦꯕ ꯑꯗꯨꯒꯤꯅꯦꯕꯀꯣ ꯑꯩꯁꯦ ꯑꯗꯨꯒ ꯃꯥꯅ ꯊꯥꯔꯛꯄꯁꯤꯗ ꯅꯪꯅꯔ ꯇꯧꯊꯣꯛꯈꯤꯕ ꯃꯌꯥꯝꯁꯦ ꯈꯔꯗꯤ ꯌꯥꯎꯗꯕꯁꯨ ꯂꯩꯔꯤꯕꯀꯣ ꯅꯪꯒꯤꯁꯦ
ꯑꯩꯒꯤ ꯖꯦꯔꯣꯛꯁ ꯃꯌꯥꯝ ꯂꯩꯔꯤꯌꯦ ꯑꯇꯣꯞꯄꯁꯨ
ꯑꯗꯨ ꯈꯔꯗꯤꯅꯦ ꯅꯪꯒꯤꯁꯦ ꯀꯔꯤꯝ ꯌꯥꯎꯗꯕꯁꯨ ꯂꯩꯔꯤꯑꯕꯀꯣ ꯅꯪꯒꯤꯁꯦ
ꯑꯣ ꯑꯗꯨꯗꯤ ꯁꯦꯝꯁꯦ ꯑꯟꯁꯔ ꯐꯖꯕ
ꯑꯗꯨꯅꯦ ꯁꯦꯝꯁꯦ
ꯌꯥꯏꯌꯦ ꯑꯗꯨ ꯁꯦꯝꯁꯦ ꯑꯗꯨꯒ ꯐꯖꯅ ꯇꯧꯁꯦꯕ ꯑꯟꯁꯔ ꯐꯖꯕꯗꯣ ꯇꯧꯍꯜꯂꯦꯗꯅ ꯑꯗꯨ ꯑꯗꯨꯒ ꯍꯌꯦꯡ ꯐꯖꯅ ꯏꯅꯕ
ꯍꯣꯏ ꯃ ꯑꯗꯨꯃꯥꯏꯅ ꯈꯜꯂꯤꯅꯦ ꯑꯩꯁꯨ ꯑꯗꯨꯒꯅꯦ ꯍꯧꯖꯤꯛꯇꯨꯅꯦ ꯅꯪꯅ ꯀꯣꯜ ꯅꯪꯕꯨ ꯀꯣꯜ ꯇꯧꯔꯝꯗꯥꯏꯗꯅꯦ
ꯑꯌꯣ
ꯑꯩꯅ ꯅꯍꯥꯟ ꯅꯨꯄꯥ ꯑꯃ ꯍꯥꯏꯗ꯭ꯔꯥ
ꯍꯥꯏꯌꯦ ꯍꯥꯏꯌꯦꯦ ꯅꯪꯒꯤ ꯅꯪꯒꯤ ꯅꯪꯒ ꯌꯥꯝ ꯆꯥꯟꯅ
ꯎꯝ ꯑꯁ ꯉꯝꯖꯗ꯭ꯔꯦ ꯑꯗꯨꯅꯦ ꯑꯗꯨ ꯅꯨꯄꯥꯗꯣ ꯍꯧꯖꯤꯛꯇꯤꯀꯣꯖꯤ ꯐꯥꯎꯅꯁꯦ ꯇꯧꯕꯅꯦꯕꯀꯣ ꯑꯗꯨꯒꯗꯤ ꯃꯥꯒꯤ ꯒꯤ ꯂꯥꯏꯟꯗꯣ ꯌꯥꯗꯦ ꯑꯦ ꯌꯥꯗꯦ ꯌꯥꯗꯦꯅ ꯑꯗꯨꯝ ꯊꯣꯛꯑ ꯂꯩꯔꯦꯕꯀꯣ ꯑꯗꯨꯒꯤ ꯑꯩꯅ ꯅꯉꯣꯟꯗ ꯑꯣꯏꯅ ꯇꯧꯁꯤꯟꯈ꯭ꯔꯕ
ꯑꯣ ꯇꯧꯁꯟꯒꯗꯕꯅꯤ ꯅꯪꯅ ꯃꯉꯣꯟꯗ ꯇꯧꯔꯨꯒꯅꯨ ꯑꯩꯉꯣꯟꯗ ꯑꯗꯨꯝ ꯇꯧꯁꯤꯜꯂꯛꯑꯣ
ꯑꯗꯨꯅꯦꯕ ꯌꯥꯕ꯭ꯔꯨꯕꯁꯤ ꯅꯨꯄꯥꯅ ꯉꯝꯕ ꯌꯥꯕ꯭ꯔꯨꯝꯕ
ꯃꯥꯅ ꯉꯝꯍꯟꯒꯅꯨ ꯑꯩꯉꯣꯟꯗ ꯑꯣꯏꯅ ꯑꯗꯨꯝ ꯇꯧꯋ
ꯑꯗꯨꯒꯤꯅꯦ ꯇꯧꯔꯤꯁꯦ ꯑꯗꯨ ꯅꯪꯒꯤ ꯕꯤꯁꯀꯤꯠꯇꯤ ꯀꯃꯥꯏꯅ ꯇꯧꯔꯦ
ꯑꯩꯒꯤ ꯕꯤꯁꯀꯤꯠꯇꯣ ꯃꯥꯅ ꯌꯥꯔꯔꯣꯏ ꯍꯥꯏꯌꯦ ꯊꯣꯡꯗꯣ ꯂꯣꯟꯈ꯭ꯔꯒꯗꯤ ꯑꯩꯈꯣꯏꯒꯤ ꯁꯦꯀ꯭ꯌꯨꯔꯤꯇꯤꯅ ꯃꯥꯉꯣꯟꯗ ꯅꯍꯥꯟ ꯉꯥꯡꯕꯗꯣ ꯃꯥ ꯇꯜꯂꯤ ꯍꯥꯏꯌꯦ
ꯑꯗꯨꯗꯤ ꯕꯤꯁꯀꯤꯠ ꯆꯥꯔꯣꯏꯅꯦ
ꯆꯥꯔꯔꯣꯏ ꯕꯤꯁꯀꯤꯠꯇꯣ ꯑꯅꯤꯗꯤ ꯂꯩꯌꯦ ꯑꯗꯣ ꯑꯇꯣꯞꯄ ꯀꯩꯅꯣꯝꯃ ꯌꯦꯡꯉꯒ ꯆꯥ ꯆꯥꯔꯁꯦ ꯑꯣꯠꯁ ꯀꯨꯝꯕꯗ ꯆꯥꯕ꯭ꯔꯥ ꯄꯣꯍꯥ ꯆꯥꯕ꯭ꯔꯥ ꯑꯃ ꯇꯧꯔꯁꯦ
ꯄꯠꯁ ꯂꯩꯕ꯭ꯔꯣ ꯅꯪꯕꯣ ꯑꯁ ꯑꯩꯗꯤ ꯀꯣꯠꯨꯗꯤ ꯀꯦ ꯆꯥꯅꯤꯡꯈꯤꯗ꯭ꯔꯦ ꯅꯕꯥꯅꯤ ꯕꯦꯀꯤꯡ ꯄꯥꯎꯗꯔꯒ ꯂꯩꯕ ꯕꯣ
ꯀꯔꯤ ꯇꯧꯕ ꯂꯩꯕ꯭ꯔꯣꯕ
ꯕꯦꯀꯤꯡ ꯄꯥꯎꯗꯔ ꯁꯣꯗꯥꯒꯨꯝꯕꯒ ꯂꯩꯕ꯭ꯔꯣ
ꯕꯦꯛꯀꯤꯡ ꯄꯥꯎꯗꯔ ꯁꯣꯗꯥ ꯅꯪ ꯀꯦꯛ ꯁꯦꯝꯅꯕ꯭ꯔꯣ
ꯑꯥꯎ ꯂꯩꯕ꯭ꯔꯣ ꯂꯩꯔꯗꯤ ꯁꯦꯝꯕ ꯌꯥꯏꯌꯦ
ꯆ ꯂꯩꯌꯦ
ꯄꯦꯛꯀꯤꯡ ꯄꯥꯎꯗꯔꯁꯨ ꯂꯩꯕ꯭ꯔꯥ ꯁꯣꯗꯥꯁꯨ ꯂꯩꯕ꯭ꯔꯣ
ꯂꯩ ꯑꯅꯤꯃꯛ ꯂꯩ ꯑꯗꯨ ꯀꯔꯝꯕꯅꯣ ꯈꯪꯗꯦ ꯑꯃ ꯎꯇꯤ ꯊꯣꯡꯕꯗ ꯍꯥꯞꯅꯕꯤꯗꯣ ꯑꯗꯨꯗꯨ ꯂꯩꯌꯦ
ꯎꯇꯤ ꯑ ꯍꯣ ꯍꯣ ꯍ ꯍ ꯎꯇꯤꯗꯨꯁꯨ ꯌꯥꯏꯑꯦ ꯑꯗꯨ ꯦꯀꯤꯡ ꯄꯥꯎꯗꯔꯁꯨ ꯇ ꯀꯥꯔ ꯇꯧꯔꯛꯅꯦ ꯇꯧꯔꯤꯁꯦ
ꯑꯗꯨꯒ ꯀꯩ ꯁꯦꯝꯗꯣꯏꯅꯣ ꯑꯝꯇ ꯍꯥꯏꯕꯤꯔꯛꯑꯣ
ꯑꯣꯠꯁꯀꯤ ꯀꯨꯀꯤꯁ ꯁꯦꯝꯕ ꯌꯥꯏꯌꯦ
ꯑꯣ ꯑꯣꯁꯅ ꯀꯦꯛ ꯁꯦꯝꯗꯣꯏꯕ꯭ꯔꯣ
ꯅꯠꯇꯦ ꯀꯦꯛ ꯅꯠꯇꯦ ꯑꯣꯠꯁꯇꯣ ꯍꯥꯞꯄꯅꯤꯗꯅ ꯀꯣ ꯑꯗꯨꯒ ꯅꯪ ꯑꯁ ꯑꯩꯈꯣꯏ ꯃꯥꯏꯗꯥ ꯀꯩꯀꯥ ꯅꯨꯡ ꯀꯀꯥ ꯀꯩꯝ ꯂꯩꯇꯦꯀꯣ
ꯂꯩꯇꯦ ꯑꯗꯨꯒꯨꯝꯕꯗꯤ ꯀꯩꯝꯇ
ꯀꯦꯛꯁꯨ ꯆꯥ ꯌꯥꯗ꯭ꯔꯦꯅꯦ ꯀꯔꯤꯝ ꯂꯩꯇꯕꯅꯤꯅꯦ ꯕꯤꯔꯌꯥꯅꯤ ꯇꯧꯔꯨꯁꯤꯕꯣ
ꯑꯗꯨ ꯌꯦꯡꯉꯁꯤꯁꯦ ꯍꯣꯔꯦꯟ ꯈꯔ ꯂꯥꯝꯃꯛꯑꯒ ꯆꯥꯛꯇꯣ ꯊꯣꯡꯉꯔꯣꯏꯗꯕꯅꯤꯅ ꯅꯠꯇ꯭ꯔꯒ ꯆꯥꯛ ꯑꯗꯨ ꯊꯦꯡꯅ ꯊꯣꯉꯕ ꯑꯃ ꯍꯣꯔꯦꯟ ꯌꯦꯡꯉꯁꯦ ꯒ꯭ꯌꯥꯟ ꯇꯥꯅ ꯍꯧꯖꯤꯛꯀꯤꯗꯤ ꯈꯟ ꯗ꯭ꯔꯤꯕꯅꯤꯅ ꯑꯗꯣ ꯍꯧꯖꯤꯛꯀꯤꯗꯤ ꯀꯦꯝ ꯆꯥꯅꯤꯡꯕꯕꯨꯗꯤ ꯄꯣꯛꯇꯦ ꯑꯩꯗꯤ ꯑꯗꯨꯝ ꯆ ꯥꯛ ꯆꯥꯗ꯭ꯔꯒꯁꯨ ꯀꯩꯅꯣ ꯇꯧꯔꯒ ꯆꯥꯕ ꯉꯝꯅꯕ ꯍꯣꯠꯅꯔꯁꯤ ꯍꯥꯏꯔꯗꯤ ꯑꯩ ꯉꯝꯅꯤ ꯅꯣꯏ ꯃꯌꯥꯝꯅ ꯌꯥꯅꯔꯒꯗꯤ
ꯑꯗꯨꯁꯨ ꯍꯥꯏꯌꯦꯦ ꯑꯗꯨꯝꯕꯨ ꯆ ꯑꯩꯁꯨ ꯆꯞ ꯍꯛꯇꯤ ꯉꯁꯤ ꯅꯨꯡꯗꯥꯡꯅꯦ ꯆꯥꯔꯣꯏꯁꯤꯔꯥꯅ ꯈꯜꯂꯦꯕꯀꯣ ꯍꯥꯏꯗꯤ ꯉꯁꯥꯏ ꯆꯥꯁꯟꯈ꯭ꯔꯕ ꯃꯌꯥꯝꯗꯣ ꯑꯩ ꯄꯨꯛꯁꯤꯅ ꯇꯨꯝꯗ꯭ꯔꯤꯕ ꯑꯗꯨꯒꯤ ꯑꯃꯨꯛꯀ ꯑꯃꯨꯛꯀ ꯆꯥꯛ ꯆꯥꯥꯁꯜꯂꯗꯤ ꯌꯥꯔꯔꯣꯏꯅꯦ ꯄꯨꯛꯁꯦ
ꯑꯩꯗꯤ ꯑꯗꯨꯗꯤ ꯉꯁꯥꯏꯅ ꯇꯨꯝꯈ꯭ꯔꯦ ꯑꯩꯗꯤ ꯍꯧꯖꯤꯛ ꯆꯥꯛ ꯂꯥꯝꯂꯤ ꯂꯥꯝꯂꯤ ꯇꯧꯔꯛꯑꯕꯅꯦ ꯑꯗꯣ ꯑꯩꯒꯤ ꯏꯃꯥꯅ ꯕꯤꯗꯣ ꯃꯥꯗꯤ ꯃꯁꯥ ꯁꯣꯟꯖꯕꯅꯦ ꯑꯗꯨꯅ ꯃꯥꯗꯤ ꯆꯥꯛꯁ ꯄꯤꯖꯗ꯭ꯔꯗꯤ ꯃꯥ ꯋꯥꯟꯊꯒꯅꯤ ꯑꯗꯨꯅ ꯃꯥ ꯆꯥꯛ ꯆꯥꯗ꯭ꯔꯗꯤ ꯋꯥꯟꯊꯒꯅꯤ ꯅꯤ ꯍꯥꯏꯑꯌꯦ
ꯎꯝ ꯑꯗꯨ ꯆꯥꯛ ꯊꯣꯡꯂꯣ ꯑꯗꯨꯒ ꯅꯍꯥꯟ ꯀꯩꯅꯣꯁꯦ ꯑꯩꯅ ꯃꯤꯛꯆꯔ ꯑꯃ ꯁꯦꯝꯗ꯭ꯔꯥ ꯅꯍꯥꯟ ꯆꯥꯛ ꯆꯥꯕ ꯀꯥꯟꯗ ꯑꯗꯨ ꯁꯦꯝꯃꯒ ꯑꯗꯨꯝ ꯆꯥꯔꯁꯦ ꯀꯔꯤꯝ ꯂꯩꯇꯕꯅꯤꯅ
ꯑꯗꯨ ꯆꯥꯔꯁꯦ ꯑꯗꯣ ꯀꯩꯅꯣ ꯈꯛꯇꯅ ꯌꯥꯕ꯭ꯔꯣ ꯑ ꯒꯖꯔ ꯈꯛꯇꯅ ꯒꯖꯔ ꯅꯠꯇꯦ ꯅꯪꯒꯤ ꯊꯕꯤꯗꯣ ꯑꯗꯨ ꯈꯛꯇꯅ ꯌꯥꯒꯗ꯭ꯔꯥ
ꯊꯕꯤ ꯅꯪ ꯇꯣꯃꯦꯇꯣ ꯂꯩꯍꯧꯔꯤꯕ ꯅꯠꯇ꯭ꯔꯣ ꯂꯣꯏꯔꯕꯣ
ꯣ ꯑꯃꯇꯪ ꯇ ꯉꯥꯏꯈ꯭ꯔꯦ ꯑꯇꯩ ꯃꯈꯩꯗꯣ ꯉꯁꯥꯏ ꯈꯔ ꯍꯨꯟꯗꯣꯛꯈ꯭ꯔꯦ ꯏꯟꯁꯥꯡꯕꯨꯗꯤ ꯈꯔꯗꯤ ꯂꯩ ꯂꯩꯕꯅꯦ
ꯑꯗꯨ ꯇꯣꯃꯦꯇꯣ ꯑꯃ ꯂꯩꯔꯗꯤ ꯌꯥꯔꯦ ꯄꯤꯌꯥꯁ ꯇꯤꯜꯍꯧ ꯂꯩꯕ ꯅꯠꯇ꯭ꯔꯣ
ꯂꯩꯌꯦ
ꯑꯗꯨꯗꯤ ꯌꯥꯔꯦ ꯀꯩꯅꯣ ꯑꯗꯨꯝ ꯁꯥꯕ ꯌꯥꯔꯦ ꯑꯗꯨꯒ ꯅꯪꯒꯤ ꯇꯤꯟ ꯐꯤꯁꯇꯨ ꯅꯣꯏ ꯊꯣꯡꯕ ꯍꯩꯇꯕ ꯖꯥꯠꯂꯣ ꯅꯣꯏ ꯍꯧꯖꯤꯕ
ꯂꯩꯇꯌꯦ ꯑꯩꯗꯤ ꯑꯝꯇ ꯊꯣꯡꯖꯗ꯭ꯔꯤꯌꯦ
ꯆꯤꯟ ꯐꯤꯁꯇꯣ ꯑꯩ ꯊꯣꯡꯕꯤꯒꯦꯁꯦ ꯍꯣꯔꯦꯟ ꯀꯥꯕ ꯀꯥꯟꯗ
ꯑꯣ ꯑꯗꯨꯗꯤ ꯅꯪ ꯂꯥꯏꯔꯤꯛ ꯄꯥꯊꯣꯛꯑꯣ ꯅꯥꯅ ꯑꯗꯨꯒ ꯅꯪꯅ ꯊꯕꯛ ꯂꯣꯏꯔꯦ ꯍꯥꯏꯕꯀꯥꯟ ꯑꯗꯨꯀꯥꯟꯗꯗ ꯑꯣꯏꯅ ꯂꯥꯛꯑꯣ ꯑꯗꯨ ꯅꯪ ꯂ
ꯑꯣ ꯍꯣꯏ ꯉꯔꯝꯕꯤꯌꯨ ꯅꯣꯏꯅ ꯉꯥꯏꯔꯝꯕꯤꯌꯨ ꯅꯍꯥꯟꯒꯤ ꯇꯥꯏꯞꯇ ꯍꯥꯎꯗ꯭ꯔꯁꯨ ꯆꯥꯒꯗꯕꯅꯤ ꯉꯁꯤ ꯅꯨꯡꯗꯥꯡꯗꯤ ꯍꯥꯎꯇꯦ ꯍꯥꯏꯗꯅ ꯆꯥꯗꯅꯕ ꯌꯥꯔꯣꯏ ꯉꯁꯤꯗꯤ ꯅꯣꯏ
ꯍꯥꯎꯅ ꯇꯧꯁꯦ ꯍꯥꯎꯅ ꯇꯧꯁꯦ ꯍꯥꯎꯕ ꯑꯣꯏꯅ ꯆꯥꯁꯦ ꯍꯥꯎꯇꯕ ꯆꯥꯅꯤꯡꯇꯦꯌꯦ
ꯍꯥꯎꯇ꯭ꯔꯁꯨ ꯆꯥꯒꯗꯕꯅꯦ ꯆꯥꯍꯟꯅꯤꯌꯦ ꯅꯝꯗꯅ
ꯍꯣꯏ ꯍꯣꯏ ꯑꯩ ꯀꯤꯈ꯭ꯔꯦ ꯑꯗꯨꯅ ꯑꯩ ꯆꯥꯈ꯭ꯔꯅꯤ ꯅꯪꯅ ꯍꯥꯏꯕꯗꯣ ꯑꯗꯣ ꯑꯩ ꯍꯧꯖꯤꯛ ꯆꯥꯛ ꯊꯥꯡꯒꯠꯂꯒꯅꯤ ꯑꯗꯨꯗꯤ ꯍꯣꯔꯦꯟ
ꯆꯥꯛꯇꯣ ꯔꯥꯏꯁ ꯀꯨꯀꯔꯗꯣ ꯅꯣꯏꯒꯤꯗꯒꯤ ꯅꯠꯇꯕꯤꯗ ꯑꯩꯒꯤꯗꯣ
ꯎꯝ ꯅꯪꯒꯤ ꯐꯖꯕꯤꯗꯣ ꯒ꯭ꯔꯤꯟ ꯃꯆꯨꯒꯤꯗꯣ
ꯑꯗꯨ ꯑꯣꯏꯅ ꯊꯥꯡꯒꯠꯂꯣꯃꯦ ꯅꯣꯏꯒꯤꯗꯨ ꯆꯥꯛ ꯇꯣ ꯐꯖꯅ ꯊꯣꯡꯗꯦꯃꯦ ꯅꯣꯏꯒꯤ ꯆꯥꯛꯇ ꯔꯥꯏꯁ ꯀꯨꯀꯔꯗꯨ ꯌꯥꯗ꯭ꯔꯤꯃꯦ
ꯔꯥꯏꯁ ꯀꯨꯀꯔꯗꯣ ꯍꯥꯏꯕ ꯈꯔ ꯏꯟꯗ꯭ꯔꯦ ꯗꯣꯛꯇꯔꯗ ꯄꯨꯔꯒꯅꯤ ꯑꯩꯈꯣꯏꯅ ꯑꯗꯨꯗꯨꯒ ꯅꯪꯒꯤ ꯔꯥꯏꯁ ꯀꯨꯀꯔ ꯍꯥꯏꯕ ꯏꯟꯕꯤꯗꯣ ꯑꯗꯨꯗ ꯑꯣꯏꯅ ꯊꯣꯡꯉꯒꯦꯀꯣ ꯆꯥꯛꯇꯣ
ꯍ ꯆꯆꯥꯛ ꯃꯌꯥꯝ ꯊꯣꯡꯉꯨꯔꯅꯨꯀꯣ ꯃꯌꯥꯝ ꯔꯦꯝꯕꯗꯨ ꯄꯥꯝꯃꯩ ꯑꯃꯨꯛ ꯍꯨꯟꯗꯣꯛꯀꯅꯤ ꯑꯌꯨꯛꯇ ꯀꯅꯥꯅ ꯆꯪꯒꯅꯤ
ꯑꯣ ꯍꯨꯟꯗꯣꯛꯀꯅꯤ ꯌꯥꯝ ꯊꯣꯡꯉꯦ ꯑꯗꯣ ꯑꯩ ꯉꯁꯤꯗꯤ ꯆꯥꯛ ꯆꯥꯛ ꯀꯩꯒꯨꯝꯕ ꯆꯥꯛ ꯆꯥꯔꯒꯗꯤ ꯑꯩ ꯆꯥꯛ ꯌꯥꯝ ꯆꯥ ꯍꯥꯏꯒꯅꯤ
ꯑꯩꯈꯣꯏꯁꯦ ꯆꯥꯛ ꯑꯗꯨꯝ ꯍꯨꯟꯗꯣꯛꯑ ꯂꯩꯔꯦ ꯀꯣꯟꯅ ꯑꯩꯈꯣꯏꯁꯦ ꯌꯥꯝ ꯂꯥꯏꯔꯅꯤ ꯇꯧꯔꯤꯁꯦ
ꯃꯅꯦ ꯆꯨꯝꯃꯦ ꯑꯗꯨꯅ ꯆꯥꯛ ꯌꯥꯝ ꯌꯥꯝ ꯊꯣꯡꯕ ꯌꯥꯗꯦ ꯍꯨꯟꯗꯣꯛꯀꯅꯤ ꯑꯗꯣ ꯑꯩꯗꯤ ꯋꯥ ꯀꯟꯅ ꯀꯟꯅ ꯉꯥꯡꯉꯦ ꯅꯪꯉꯣꯟꯗ ꯀꯟꯅ ꯐꯖꯅ ꯇꯥꯅꯕꯅ ꯅꯪꯁꯨ ꯀꯟꯅ ꯉꯥꯡꯈ꯭ꯔꯣ
ꯀꯟꯅ ꯉꯥꯡꯗꯌꯦ ꯑꯗꯨꯝ ꯇꯞꯅ ꯉꯥꯡꯉꯦ ꯑꯩ ꯏꯁꯥꯒꯤ ꯑꯣꯏꯅ ꯑꯩꯒꯤ ꯐꯖꯅ ꯇꯥꯗꯕ꯭ꯔꯣ
ꯑꯣ ꯇꯥꯏꯌꯦ ꯇꯥꯏꯌꯦ ꯑꯗꯨꯗꯤ ꯑꯩꯁꯨ ꯇꯞꯅ ꯉꯥꯡꯒꯦ ꯑꯩ ꯅꯪꯅ ꯑꯃꯨꯛ ꯐꯖꯅ ꯇꯥꯗ꯭ꯔꯗꯤ ꯅ ꯀꯟꯅ ꯀꯟꯅ ꯉꯥꯡꯕꯅꯦ ꯑꯗꯣ ꯑꯩ ꯇꯞꯅ ꯇꯞꯅ ꯑꯣꯏꯅ ꯉꯥꯡꯉꯒꯦ ꯑꯩꯅ ꯉꯥꯡꯕꯁꯤꯅ ꯑꯩꯈꯣꯏꯒꯤ ꯀꯥꯁꯦ ꯄꯨꯡꯅꯤꯟ ꯃꯜꯍꯜꯂꯦ ꯑꯗꯨꯗꯨꯒ ꯂꯥꯡꯍꯜꯂꯦ ꯍꯥꯏꯕ ꯑꯩꯅ
ꯑꯣ ꯍꯣ ꯍꯣ ꯑꯩꯗꯤ ꯑꯩꯁꯨ ꯂꯥꯡꯍꯜꯂꯤꯦ ꯑꯗꯨꯕꯨ ꯑꯩꯈꯣꯏ ꯀꯅꯥꯝ ꯂꯩꯍꯧꯗꯦ ꯑꯗꯨꯒꯤ ꯑꯗꯨꯝ ꯉꯥꯡꯉꯤꯅꯤ ꯑꯩ ꯨ ꯑꯩꯒꯤ ꯔꯣꯃꯦꯇꯣ ꯆꯥꯛ ꯆꯥꯔꯛꯀꯅꯤ ꯍꯥꯏꯅ ꯆꯥꯛ ꯇꯣꯡꯒꯅꯤ ꯃꯣꯏ ꯃꯃꯥꯟꯅꯕꯤꯁꯤꯡ ꯆꯥꯛ ꯆꯥꯃꯤꯟꯅꯅꯦꯅ ꯆꯠꯈ꯭ꯔꯦꯕꯀꯣ ꯑꯗꯨꯒꯤ ꯏꯊꯟꯗ ꯂꯩ ꯇꯧꯔꯤꯕ ꯉꯁꯥꯏꯗꯒꯤ ꯑꯩꯁꯤ ꯏꯁꯩ ꯁꯛꯑꯒ ꯂꯥꯏꯔꯤꯛꯁꯨ ꯄꯥꯔꯤ ꯄꯥꯔꯤ ꯇꯧꯔꯒ ꯑꯗꯨꯝ ꯂꯩꯔꯝꯃꯤꯅꯤ ꯑꯗꯨꯒ ꯁꯥꯔꯒꯤ ꯏꯝꯄꯣꯔꯇꯦꯟꯁ ꯎꯕꯗꯩꯁꯦ ꯍꯔꯥꯎꯃꯟꯕꯗꯒꯤ ꯑꯃꯨꯛꯀ ꯄꯥꯗ꯭ꯔꯦ
ꯑꯁ ꯅꯪꯗꯤꯤ ꯍꯔꯥꯎꯃꯟꯕꯗꯒꯤ ꯂꯥꯏꯔꯤꯛꯁꯦ ꯄꯥꯈꯤꯗ꯭ꯔꯦꯕ ꯅꯪꯒꯤ ꯔꯨꯝꯃꯦꯠꯇꯣ ꯑꯩꯅ ꯎꯏꯌꯦ ꯑꯩꯅ ꯉꯁꯥꯏ ꯑꯩ ꯋꯥꯁꯔꯨꯝ ꯆꯠꯂꯦꯕ ꯑꯗꯨꯀꯥꯟꯗ ꯃꯥꯁꯦ ꯂꯥꯛꯄ ꯎꯏꯌꯦ ꯑꯩꯅ ꯑꯦ ꯅꯪ ꯍꯥꯏꯔꯒ ꯑꯩꯁꯨ ꯋꯥꯗꯤ ꯍꯥꯏꯐꯝꯗꯤ ꯈꯪꯗꯕꯤ ꯑꯃ ꯅꯣꯛꯅꯕꯤꯗꯣ ꯑꯣꯟꯁꯤꯟꯅꯔ ꯒꯩꯕꯥꯅꯤ ꯅꯣꯛꯅꯔꯝꯃꯦ ꯑꯗꯨꯒ ꯃꯥ ꯁꯤꯗ ꯆꯪꯈꯤꯕꯗꯣ ꯑꯩ ꯎꯍꯧꯋꯤꯅꯦ
ꯑꯧ ꯑꯣ ꯑꯩꯅ ꯍꯥꯏꯗ꯭ꯔꯥ ꯅꯣꯏ ꯃꯅꯥꯛꯅꯤꯗꯅ
ꯀꯔꯤ ꯍꯥꯏꯕꯅꯣꯅꯦ ꯅꯪꯅ ꯍꯥꯏꯕꯗꯨ ꯌꯥꯝ ꯀꯟꯅ ꯇꯥꯈꯤꯗ꯭ꯔꯦꯅꯦ
ꯑꯩꯅ ꯍꯥꯏꯗ꯭ꯔꯥ ꯅꯪꯅ ꯅꯣꯏ ꯃꯅꯥꯛꯇ ꯆꯥꯏꯌꯦ ꯆꯥꯛ ꯆꯥꯕ ꯆꯠꯂꯤꯦꯅ ꯍꯥꯏꯗ꯭ꯔꯥ
ꯍꯥꯏꯌꯦ ꯅꯪꯅ ꯍꯥꯏꯕ ꯂꯣꯏꯅ ꯆꯨꯝꯃꯦ ꯂꯣꯏꯅ ꯆꯨꯝꯃꯒ ꯂꯩꯔꯝꯃꯦ
ꯑꯗꯨꯅꯤ ꯍꯥꯏꯗ꯭ꯔꯥ ꯑꯩꯅ ꯑꯁ ꯅꯪꯁꯨꯗꯤ ꯌꯥꯗ꯭ꯔꯦꯗ ꯑꯗꯣ ꯑꯩꯅꯅꯦ ꯍꯧꯖꯤꯛꯁꯦ ꯁꯥꯔꯒꯤ ꯀꯣꯏꯁꯟꯁꯦ ꯑꯅꯤ ꯄꯥꯏꯔꯤꯕꯀꯣ ꯑꯃꯅ ꯃꯦꯝꯒꯦ ꯑꯃꯅ ꯁꯔꯒꯦ ꯍꯥꯏꯅ ꯑꯩꯁꯦ ꯀꯣꯏꯁꯝ ꯃꯔꯤ ꯄꯥꯏꯔꯤꯕꯀꯣ ꯃꯥꯅ ꯀ꯭ꯂꯥꯁ ꯇꯦꯁ ꯇꯧꯈꯤꯕꯗꯣ
ꯑꯥꯎ ꯄꯥꯏꯌꯣ
ꯑꯗꯨꯒꯤ ꯀꯣꯏꯁꯟ ꯃꯔꯤꯗꯨꯁꯨ ꯑꯗꯨꯝ ꯋꯦꯄꯟ ꯁꯦꯝꯂꯁꯤꯔꯣ ꯑꯦꯛꯖꯥꯝ
ꯌꯦꯁ ꯌꯥꯏꯑ ꯑꯗꯨ ꯁꯦꯝꯃꯁꯦ ꯑꯗꯨ ꯁꯦꯝꯖꯟꯒꯗꯕꯅꯦ ꯃꯥꯒꯤꯗꯤ ꯗꯥꯏꯔꯦꯛ ꯗꯥꯏꯔꯦꯛ ꯍꯪꯉꯛꯑꯒꯅꯤ ꯃꯃꯥꯡꯁꯨ ꯃꯥꯅ ꯗꯥꯏꯔꯦꯛ ꯂꯥꯏꯔꯤꯛ ꯍꯪꯉꯛꯇ꯭ꯔꯥ ꯃꯥꯅ ꯄꯤꯊꯣꯛꯄꯗꯣ
ꯍꯪꯉꯛꯇ꯭ꯔꯥ ꯑꯗꯨꯅꯦ ꯃꯥꯒꯤꯁꯦ ꯑꯗꯨꯝ ꯁꯦꯝꯖꯤꯜꯂꯁꯦ ꯃꯥꯒꯤꯁꯦ ꯄꯥꯁꯤꯜꯂꯁꯦ
ꯁꯦ ꯅꯥꯟꯅ ꯁꯥꯡꯅ ꯐꯖꯅ ꯁꯦꯝꯖꯩ ꯃꯥꯅ ꯄꯤꯅꯤꯡꯅꯕ ꯃꯑꯣꯡꯗ
ꯑꯗꯨꯅꯦ ꯁꯦꯝꯃꯁꯦ ꯑꯗꯨꯅꯤ ꯍꯥꯏꯔꯤꯁꯦ ꯑꯩꯁꯨ ꯅꯉꯣꯟ
ꯑꯗꯨꯗꯤ ꯍꯣꯔꯦꯟ ꯏꯕꯥꯅꯤꯅꯅꯦ ꯕꯣꯜ ꯌꯦꯡꯒꯅꯤ ꯕꯣꯜ ꯌꯦꯡꯕ ꯀꯥꯟꯗ ꯑꯗꯨꯗ ꯏꯔ ꯏꯔꯒ ꯌꯦꯡꯕ ꯌꯥꯒꯅꯤ
ꯌꯥꯒꯅꯤ ꯌꯥꯒꯅꯤ ꯏꯕꯥꯅꯤ ꯑꯁꯤ ꯅꯨꯡꯗꯥꯡ ꯆꯨꯞꯄ ꯉꯁꯤ ꯅꯨꯡꯗꯥꯡ ꯆꯨꯞꯄ ꯁꯦꯝꯕ ꯇꯥꯏ
ꯌꯥꯏꯁ ꯇꯥꯏ ꯄꯥ ꯔꯁꯥꯄꯔꯗ ꯑꯗꯨꯒ ꯏꯕꯥꯅꯤꯅ ꯋꯥꯔꯤꯁꯨ ꯁꯥꯟꯅ ꯁꯥꯟꯅꯅꯔꯒ ꯁꯦꯝꯒꯅꯤ
ꯁꯦꯝꯒꯅꯤ ꯁꯦꯝꯕ ꯇꯥꯏ ꯏꯕꯅꯤ ꯇꯥꯟꯒꯅꯤ
ꯇꯥꯟꯒꯅꯤ ꯏꯕꯥꯅꯤ ꯃꯇꯝ ꯑꯃꯇ ꯃꯥꯡꯍꯟꯕ ꯌꯥꯗꯦ
ꯏꯕꯥꯅꯤꯕꯨ ꯍꯦꯟꯅ ꯍꯩꯕ ꯃꯤ ꯂꯩꯔꯝꯃꯔꯣꯏ ꯍꯧꯖꯤꯛꯁꯦ
ꯄ꯭ꯔꯤꯊꯤꯕꯤꯁꯤꯗ ꯃꯊꯛꯇꯒꯤ ꯊꯥꯗꯔꯛꯄꯗ ꯏꯕꯥꯅꯤꯅ ꯈ꯭ꯋꯥꯏꯗꯒꯤ ꯍꯦꯜꯂꯦ
ꯑꯗꯨꯅꯤ ꯍꯥꯏꯔꯤꯁꯦ ꯑꯌꯥ ꯀꯩ ꯀꯩꯗꯧꯕꯒꯤꯦ ꯅꯪꯕꯨ ꯍꯥꯟꯅ ꯊꯦꯡꯅꯔꯨꯗ꯭ꯔꯤꯅꯣꯕ ꯑꯩꯁꯦ
ꯈꯪꯗꯦ ꯀꯃꯥꯏꯅ ꯇꯧꯔꯤꯕꯅꯣ ꯁꯤꯕꯨ ꯑꯩ ꯈꯪꯗꯦ ꯗꯗꯤ ꯍꯥꯟꯅ ꯈꯪꯖꯗꯦ ꯑꯩꯗꯤ
ꯑꯗꯨ ꯑꯣꯏꯅ ꯍꯥꯏꯕꯗꯤ ꯑꯗꯨꯃꯥꯏꯅ ꯍꯥꯟꯅ ꯈꯟꯗ꯭ꯔꯣ ꯍꯥꯏꯕꯅꯤꯗ ꯅꯪꯒꯤ ꯃꯔꯛꯇ ꯑꯁ ꯅꯪꯁꯦ ꯍꯥꯟꯅꯒ ꯈꯪꯉꯗꯤ ꯐꯗꯧꯅꯤ ꯀꯥꯏꯅ ꯈꯟꯗ꯭ꯔꯣ ꯍꯥꯏꯕ
ꯈꯪꯉꯦ ꯈꯜꯂꯦ ꯈꯜꯂꯦ ꯑꯗꯣ ꯍꯧꯖꯤꯛ ꯌꯥꯝ ꯈꯜꯂꯦ ꯍꯧꯖꯤꯛꯇ ꯔꯤꯒ꯭ꯔꯦꯠ ꯆꯥꯔꯦ ꯑꯩ ꯑꯃꯨꯛꯀ ꯃꯊꯛꯇ ꯃꯆꯛꯀꯤꯗꯣ ꯍꯜꯂꯛꯍꯍꯟꯁꯤꯔꯣ ꯅꯣꯡ ꯀꯅꯣ ꯀꯔꯤꯒꯤꯅꯣ ꯅꯪꯅ ꯅꯣꯛꯄꯗꯤ
ꯅꯪ ꯀꯥꯏꯅ ꯃꯊꯛ ꯀꯥꯗꯧꯔꯤꯒꯦ ꯅꯪ ꯃꯊꯛ ꯇ ꯀꯥꯗꯤꯅꯪꯒꯨꯞꯇꯔꯣꯦ ꯀꯔꯤꯅꯣꯅꯦ ꯅꯪꯕꯨ ꯇꯧꯔꯤꯁꯤꯕꯣ ꯃꯊꯛ ꯌꯥꯝ ꯀꯥꯅꯤꯡꯉꯕꯣ ꯑꯩꯅ ꯊꯥꯒꯠꯄꯤꯔꯒꯦ ꯅꯪꯕꯣ
ꯅꯪꯁꯨꯨ ꯌꯥꯎꯁꯦ ꯑꯠ ꯍꯟꯗꯗꯤ ꯇꯜꯦ ꯅꯪ ꯍꯨꯕꯂꯤꯒ ꯄꯨꯅꯤꯉꯦ ꯑꯩꯅ ꯇꯣ ꯄꯜꯂꯤ ꯈꯇꯪꯒ ꯄꯨꯅꯤꯡꯉꯦ
ꯍꯕ
ꯑꯁ ꯀꯔꯤꯒꯤꯅꯣ ꯅꯪꯅ ꯅꯪꯒꯤ ꯃꯃꯥ ꯀꯧꯕꯗꯤ ꯅꯪ ꯃꯤꯁ ꯇꯈ꯭ꯔꯣ
ꯃꯃꯥ ꯀꯧꯗꯤ ꯃꯦꯨꯖꯤꯛꯇꯣ
ꯍꯦ ꯑꯩꯗꯤ ꯌꯥꯝ ꯐꯖꯅ ꯇꯥꯔꯨꯗ꯭ꯔꯦꯅꯦ
ꯅꯪꯒꯤ ꯆꯦꯡ ꯊꯣꯡꯉꯗꯣꯏꯔꯣ ꯆꯥꯛ ꯊꯣꯡꯉꯗꯣꯏꯔꯣ
ꯆꯦꯡꯁꯦ ꯑꯣꯠꯈꯥꯏꯒꯦ ꯊꯣꯡꯈꯥꯏꯒ
ꯅꯠꯇꯦ ꯑꯩꯈꯣꯏꯗꯤ ꯕꯨꯕꯥꯡ ꯇꯧꯅꯤꯡꯉꯥꯏ ꯂꯩꯇ꯭ꯔꯕꯅꯤꯅ ꯆꯦꯡ ꯆꯦ ꯆꯈꯥꯏꯖꯔꯣ
ꯑꯩ ꯉꯝꯃꯣꯏ ꯑꯩ ꯚꯤꯗꯤꯑꯣ ꯅꯝꯒꯅꯤ
ꯑꯩꯚꯗꯤꯑꯣ ꯅꯃꯗ ꯍ ꯂꯩ ꯂꯒꯦ ꯍꯨꯕ